ꯍꯜꯂꯣ ꯍꯜꯂꯣ
ꯇꯥꯔꯦ ꯇꯥꯔꯦ ꯍꯜꯂꯣ꯫
ꯍꯜꯂꯣ ꯅꯨꯡꯉꯥꯏꯔꯤꯕ꯭ꯔꯣ ꯏꯅꯥꯎꯕꯤꯀꯦꯁꯣ ꯅꯪꯕꯨ ꯀꯃꯥꯏꯅ ꯇꯧꯔꯤꯒꯦ ꯍꯧꯖꯤꯛꯀꯥꯟꯁꯤꯕꯣ
ꯅꯨꯡꯉꯥꯏꯔꯤ ꯌꯥꯝ ꯅꯨꯡꯉꯥꯏꯖꯔꯤ ꯍꯧꯖꯤꯛꯀꯥꯟꯁꯤ__ ꯕꯣꯠꯁꯨ ꯅꯛꯁꯤꯜꯂꯛꯑꯦ ꯀꯃꯥꯏ ꯀꯃꯥꯏ ꯀꯔꯝꯕ ꯐꯤꯕꯝꯗ ꯂꯩꯕꯤꯔꯤꯒꯦ꯫
ꯑꯥ ꯃꯥꯒꯤ ꯚꯣꯠꯁꯦ ꯅꯛꯁꯤꯜꯂꯛꯑꯦ ꯇꯧꯔꯤꯁꯦ ꯑꯗꯣ ꯑꯩꯈꯣꯏꯔꯣꯝꯗꯁꯨ__ ꯍꯧꯖꯤꯛꯁꯦ ꯌꯥꯝ ꯀꯜꯂꯤ ꯍꯥꯏꯇꯥꯔꯦ ꯚꯣꯠꯀꯤ ꯆꯦꯟꯗꯅ ꯈꯣꯠꯇꯅ ꯇꯧꯅꯔꯤ ꯅꯣꯏꯔꯣꯝꯗꯁꯨ ꯍꯧꯖꯤꯛ ꯑꯗꯣ ꯅꯣꯏꯔꯣꯝꯗꯅ ꯀꯃꯥꯏꯅ ꯇꯧꯔꯤꯕ꯫
ꯚꯣꯠꯁꯦ ꯑꯩꯈꯣꯏꯔꯣꯝꯗꯁꯨ ꯑꯗꯨꯝ ꯈꯔꯗꯤ ꯍꯧꯅꯔꯦ ꯑꯌꯥꯝꯕ ꯑꯗꯣ ꯊꯥꯏꯅꯗꯧꯅ__ ꯎꯝ ꯎꯝ ꯂꯥꯟ ꯂꯩꯕꯗꯅꯤ ꯈꯪꯗꯦ ꯑꯃꯅꯅꯤ ꯈꯪꯗꯦ ꯕꯣꯠꯁꯦ ꯊꯥꯏꯅꯗꯧꯅꯗꯤ ꯃꯃꯤꯗꯤ ꯌꯥꯝ ꯀꯟꯅ ꯆꯥꯎꯅꯗꯤ ꯎꯕ ꯐꯪꯗ꯭ꯔꯤ꯫ ꯈꯣꯏꯔꯝꯒꯤ ꯑꯣꯏꯅꯗꯤ ꯑꯗꯨꯕꯨ ꯑꯗꯨꯝ ꯃꯌꯥ ꯅꯛꯁꯤꯜꯂꯛ ꯇꯥꯔꯒꯗꯤ ꯍꯥꯃꯨ ꯍꯥꯃꯨ ꯍꯥꯟꯅꯒꯤ ꯃꯑꯣꯡ ꯑꯗꯨꯝ ꯂꯥꯛꯀꯗꯕꯗꯤ ꯃꯥꯜꯂꯦ ꯑꯗꯣ ꯚꯣꯠꯁꯦ ꯏꯌꯥꯝꯕ ꯍꯟꯗꯛꯀꯤꯁꯦ ꯇꯨ ꯊꯥꯎꯖꯟ ꯇ꯭ꯋꯦꯟꯇꯤ ꯁꯦꯕꯦꯟꯒꯤ ꯐꯦꯕ꯭ꯋꯥꯔꯤ ꯃꯥꯔꯁ ꯁ꯭ꯋꯥꯏꯗ ꯇꯥꯗꯨꯕ ꯃꯥꯜꯂꯦꯅꯦꯀꯣ
ꯑꯣ ꯑꯗꯨꯃꯥꯏꯅ ꯍꯥꯏ ꯑꯗꯣ ꯑꯩꯈꯣꯏ ꯃꯅꯤꯄꯨꯔꯒꯤꯗꯤ ꯀꯃꯥꯏꯅ ꯇꯧꯗꯣꯏꯅꯣ ꯈꯪꯗꯦ ꯑꯗꯣ ꯍꯌꯦꯡ ꯌꯩꯊꯣꯔꯛꯀꯗ꯭ꯔꯥ ꯌꯩꯊꯣꯛꯑꯣꯏꯗ꯭ꯔꯥ ꯍꯥꯏ ꯉꯝꯗꯦ ꯃꯔꯝꯗꯤ__ ꯍꯧꯖꯤꯛ ꯂꯩꯔꯤꯕ ꯂꯥꯟꯁꯤꯒꯤ ꯀꯟꯗꯤꯁꯟꯁꯤꯅꯀꯣ ꯀꯃꯥꯏ ꯇꯧꯗꯣꯏꯅꯣ ꯍꯥꯏꯗꯣ ꯍꯥꯏ ꯉꯝꯗꯦ ꯑꯗꯣ ꯁꯨꯝ ꯄꯥꯎ ꯅꯨꯡꯒ ꯍꯥꯏꯔꯞ ꯇꯥꯕꯗ ꯚꯣꯠꯁꯦ ꯅꯛꯁꯤꯜꯂꯛꯄ ꯌꯥꯏꯅꯁꯨ ꯍꯥꯏꯅꯩ ꯑꯗꯨꯒ ꯂꯥꯞꯊꯣꯛꯈꯤꯕꯁꯨ ꯌꯥꯏꯅ ꯍꯥꯏꯁꯤꯗ ꯀꯔꯝꯕꯅ ꯑꯆꯨꯝꯕ ꯑꯣꯏꯗꯣꯏꯅꯣ ꯑꯗꯨꯗꯤ ꯑꯩꯈꯣꯏꯁꯨ ꯍꯧꯖꯤꯛ ꯐꯥꯎꯒꯤ ꯑꯣꯏꯅꯗꯤ ꯈꯪꯗ꯭ꯔꯦ ꯇꯧꯕꯇꯕꯨ __ ꯍꯧꯖꯤꯛꯀꯥꯟꯒꯤ ꯑꯩꯈꯣꯏ ꯂꯝ ꯂꯝ ꯈꯨꯗꯤꯡꯒꯤ ꯀꯦꯟꯗꯤꯗꯦꯠ ꯉꯩꯁꯤ ꯃꯌꯥꯝ ꯆꯣꯡꯊꯣꯛꯑꯒ ꯚꯣꯠ ꯀꯟꯅ ꯀꯟꯅ ꯈꯣꯝꯅꯔꯤ ꯏꯟꯗꯤꯌꯥꯁꯤ ꯗꯦꯃꯣꯀ꯭ꯔꯦꯁꯤ ꯆꯠꯄꯥꯅꯤꯅ ꯍꯧꯖꯤꯛꯀꯥꯟꯁꯦ ꯀꯩ ꯍꯥꯏꯇꯥꯔꯦ ꯑꯩꯈꯣꯏꯒꯤ ꯃꯥꯒꯤ ꯃꯥꯒꯤ ꯑꯄꯥꯝꯕ ꯃꯤꯍꯨꯠ ꯈꯟꯅꯕꯒꯤ ꯇꯥꯟꯖꯥꯗꯣ ꯄ꯭ꯔꯖꯥꯗ ꯂꯥꯛꯄꯒꯤ ꯇꯥꯟꯖꯥꯗꯨꯁꯨ ꯐꯪꯕ ꯐꯪꯉꯦ ꯍꯥꯏꯇꯥꯔꯦ ꯑꯗꯨꯅ ꯑꯩꯈꯣꯏꯅ
ꯗꯦꯃꯣꯀ꯭ꯔꯦꯁꯤꯁꯤ ꯈ꯭ꯋꯥꯏ ꯐꯖꯈ꯭ꯔꯕ ꯄ꯭ꯔꯤꯊꯤꯕꯤꯁꯤꯗ ꯀꯅꯥꯝꯇꯅ ꯃꯉꯣꯟꯗꯒꯤ ꯍꯦꯟꯅ ꯐꯖꯕ ꯂꯩꯇ꯭ꯔꯦ ꯍꯥꯏꯕꯅꯤ ꯕꯦꯁ ꯐꯣꯝ ꯑꯣꯐ ꯒꯔꯃꯦꯟꯅꯤ ꯀꯩꯅꯣꯅꯦ ꯏꯌꯥꯝꯕ ꯉꯝꯃꯤꯉꯩꯁꯨ ꯏꯁꯥꯒꯤ ꯑꯐꯕ ꯃꯤꯍꯨꯠꯇꯤ ꯈꯜꯍꯧꯕ ꯗꯔꯀꯥꯔ ꯑꯣꯏꯌꯦ ꯑꯩꯈꯣꯏꯅ ꯋꯥꯅ ꯍꯤꯡꯕ ꯅꯨꯡꯉꯥꯏꯅ ꯍꯤꯡꯕ ꯍꯥꯏꯁꯦ ꯑꯩꯈꯣꯏꯒꯤ ꯃꯤꯍꯨꯠꯁꯤꯡꯗꯨꯅ ꯑꯩꯈꯣꯏ ꯃꯣꯏꯅ ꯇꯧꯕꯤꯔꯕ ꯇ꯭ꯔꯤꯠꯇꯨꯒꯤ ꯃꯈꯥ ꯄꯣꯜꯂꯦꯕ ꯍꯧꯖꯤꯛ ꯑꯩꯈꯣꯏꯅ ꯕꯣꯠꯇ ꯇꯧꯅꯔꯤꯕ ꯍꯧꯖꯤꯛꯀꯤ ꯃꯇꯝꯁꯤꯒꯤ ꯆꯠꯅꯕꯤ ꯑꯃ ꯑꯣꯏꯅ ꯇꯧꯅꯔꯤꯕ ꯄꯩꯁꯥ ꯂꯧꯕꯤꯁꯦ ꯁꯤꯃ ꯌꯥꯔꯤꯉꯩ ꯃꯨꯊꯠꯄꯤꯈꯤꯕ ꯁꯤ ꯂꯩꯕꯅ ꯃꯔꯝ ꯑꯣꯏꯔꯒ ꯑꯩꯈꯣꯏ ꯍꯧꯖꯤꯛ ꯂꯝꯕꯤ ꯊꯣꯡ ꯑꯃ ꯑꯣꯏꯒꯦꯔꯥ ꯑꯃ ꯑꯣꯏꯒꯦꯔꯥ ꯃꯅꯤꯄꯨꯔꯒꯤ ꯑꯣꯏꯅ ꯑꯩꯈꯣꯏꯒꯤ ꯁ꯭ꯇꯦꯠꯁꯤꯒꯤ ꯑꯣꯏꯅ ꯁ꯭ꯇꯦꯠꯀꯤꯁꯨ ꯁꯨꯝꯌꯦꯡ ꯌꯥꯝꯅ ꯕꯦꯛꯋꯥꯔꯗ ꯑꯣꯏꯕ ꯌꯥꯝꯅ ꯍꯟꯊꯕ ꯑꯣꯏꯔꯤꯁꯦ ꯑꯩꯈ ꯏꯟꯗꯤꯌꯥꯒꯤ ꯑꯣꯏꯅ ꯁꯤ ꯌꯥꯝ ꯅꯨꯡꯉꯥꯏꯖꯗꯦ ꯍꯥꯏꯗꯤ ꯃꯤ ꯑꯇꯣꯞꯄ ꯃꯤꯔꯝꯒ ꯌꯦꯟꯅ ꯇꯥꯔꯒꯗꯤ ꯃꯤꯔꯝꯒꯤꯗꯤ ꯃꯤꯒꯤ ꯗꯦꯃꯣꯀ꯭ꯔꯦꯁꯤ ꯗꯦꯃꯣꯀ꯭ꯔꯦꯁꯤ ꯐꯖꯅ ꯆꯠꯄꯅꯤꯅ ꯈꯨꯗꯝ ꯑꯣꯏꯅ ꯍꯥꯏꯔꯒꯅ ꯇꯥꯃꯤꯜ ꯅꯥꯗꯨꯒꯤ ꯒꯣꯕꯔꯃꯦꯟ ꯇꯥꯃꯤꯜ ꯅꯥꯗꯨ ꯒꯣꯔꯃꯦꯟ ꯍꯧꯖꯤꯛ ꯌꯥꯝ ꯐꯖꯅ ꯑꯩꯈꯣꯏꯅ ꯁꯣꯁꯦꯜ ꯃꯦꯗꯤꯌꯥꯗ ꯀꯔꯤꯗ ꯎꯕ ꯃꯇꯝꯗ ꯌꯥꯝ ꯐꯖꯕ ꯎꯏꯕ ꯃꯤꯒꯤꯗꯤ ꯇꯧꯈ꯭ꯔꯤꯕ ꯕꯣꯠꯀꯤ ꯁꯤꯁ ꯁꯤꯁꯇꯦꯝꯗꯣ ꯌꯥꯝ ꯐꯥꯖꯅ ꯄꯩꯁꯥ ꯂꯧꯈꯤꯗ꯭ꯔꯦ ꯑꯗꯨꯗꯒꯤ ꯃꯤꯒꯤ ꯑꯦꯛꯖꯦ ꯏꯂꯦꯛꯁꯟ ꯃꯦꯅꯤꯐꯦꯁꯇꯣꯗ ꯌꯥꯎꯕ ꯊꯕꯛ ꯃꯌꯥꯝꯗꯣ ꯐꯨꯜꯐꯤꯟ ꯇꯧꯅꯕ ꯆꯠꯂꯦ ꯑꯩꯈꯣꯏꯒꯤꯗꯤ ꯏꯂꯦꯛꯁꯟ ꯃꯦꯅꯤꯐꯦꯁꯇꯣ ꯇꯣꯅ ꯑꯃ ꯑꯩꯈꯣꯏꯒꯤ ꯄ꯭ꯔꯖꯥꯅ ꯑꯃ ꯑꯗꯒꯤ ꯁꯔꯀꯥꯔ ꯄꯥꯏꯈ꯭ꯔꯤꯉꯩꯗꯨꯅ ꯑꯃ ꯚꯣꯠ ꯃꯌꯥꯗ ꯈꯛꯇꯅꯤ ꯑꯩꯈꯣꯏꯒꯤꯗꯤ ꯍꯧꯖꯤꯛ ꯑꯦꯝ ꯑꯦꯜ ꯑꯦ ꯃꯟꯇ꯭ꯔꯤ ꯃꯟꯗꯣꯜ ꯃꯌꯥꯝ ꯂꯣꯏ ꯊꯣꯛꯂꯛꯑꯅꯤ ꯃꯌꯥꯝ ꯄ꯭ꯔꯖꯥ ꯅꯨꯡꯁꯤꯕ ꯂꯩꯕꯥꯛ ꯅꯨꯡꯁꯤꯕ ꯃꯣꯏꯃꯨꯛ ꯅꯨꯡꯁꯤꯕ ꯂꯩꯔꯔꯣꯏ ꯃꯥꯇꯝ ꯑꯃ ꯂꯥꯟꯒꯤ ꯃꯇꯝꯗꯨꯗ ꯃꯣꯏ ꯃꯁꯛ ꯎꯕ ꯐꯪꯈꯤꯗ꯭ꯔꯤꯕꯅꯤ ꯏꯌꯥꯝꯕ ꯅꯠꯇ꯭ꯔꯥ
ꯎꯝ ꯃꯅꯦ ꯑꯗꯨꯅꯤ ꯇꯧꯔꯤꯁꯦ ꯂꯥꯟꯅ ꯑꯩꯈꯣꯏ ꯃꯅꯤꯄꯨꯔꯗ ꯊꯣꯛꯈꯤꯕ ꯂꯥꯟ ꯍꯧꯖꯤꯛꯁꯨ ꯂꯦꯞꯄ ꯅꯠꯇ꯭ꯔꯤ ꯑꯩꯈꯣꯏꯒ ꯈꯤꯇꯪ ꯏꯪꯊꯩꯌꯦ ꯍꯥꯏꯕ ꯋꯥꯅꯤ ꯑꯗꯨ ꯀꯔꯤ ꯄꯨꯔꯛꯏꯕꯅꯣ ꯒꯕꯔꯃꯦꯟꯅ ꯀꯔꯤ ꯄꯣꯂꯤꯁꯤ ꯁꯤꯜꯂꯤꯕꯅꯣ ꯄꯤꯁ ꯂꯥꯛꯅꯕ ꯍꯥꯏꯁꯨ ꯎꯕ ꯐꯪꯗꯦ ꯍꯧꯖꯤꯛ ꯄ꯭ꯔꯖꯥ ꯃꯌꯥꯝꯅ ꯀꯔꯤ ꯇꯧꯔꯤꯅꯣ ꯃꯣꯏꯒꯤ ꯊꯧꯁꯤꯜꯁꯦ ꯍꯥꯏꯕꯁꯨ ꯉꯝꯗꯦ ꯑꯗꯨꯗ ꯄ꯭ꯔꯖꯥꯁꯤꯡ ꯑꯩꯈꯣꯏ ꯍꯤꯡꯉꯤꯕ ꯄ꯭ꯔꯖꯥꯁꯤꯡꯗꯤ ꯋꯥꯕꯗ ꯈꯝ ꯊꯦꯡꯉꯦ ꯆꯥꯅ ꯊꯛꯅꯕꯗꯒꯤ ꯃꯃꯜ ꯋꯥꯡꯈꯠꯂꯤ ꯑꯗꯩꯗꯤ ꯁꯦꯟ ꯊꯨꯝ ꯊꯣꯛꯐꯝꯁꯦ ꯏꯂꯩ ꯂꯩꯁꯤꯜꯂꯛꯇꯦ ꯂꯦꯕꯔꯒꯤ ꯈꯨꯠꯁꯨꯃꯟꯅ ꯁꯨꯝ ꯍꯥꯟꯅꯒꯤ ꯆꯥꯡꯗꯒꯤ ꯏꯍꯦꯟ ꯍꯦꯟꯒꯠꯄꯤꯗꯕ ꯑꯗꯨꯒ ꯑꯩꯈꯣꯏꯒꯤ ꯒꯣꯕꯔꯃꯦꯟꯒꯤ ꯑꯦꯝꯄ꯭ꯂꯣꯌꯤꯁꯤꯡꯅ ꯄꯩꯁꯥꯗꯤ ꯁꯨꯝ ꯋꯥꯡꯈꯤꯕ ꯑꯗ ꯂꯥꯏꯔꯕ ꯑꯩꯈꯣꯏꯅ ꯁꯨꯝ ꯋꯥꯔꯒ ꯂꯩꯍꯧꯕ ꯒꯕꯔꯃꯦꯟꯒꯤ ꯊꯕꯛ ꯐꯪꯈꯤꯕ ꯀꯥꯡꯕꯨꯅ ꯁꯨꯝ ꯅꯨꯡꯉꯥꯏꯕ ꯃꯣꯏ ꯑꯣꯏꯅ ꯃꯣꯏꯒꯤꯗꯃꯛꯇ ꯁꯤꯟꯕꯤꯕ ꯄꯣꯂꯤꯁꯤ ꯑꯣꯏꯅ ꯇꯧꯔꯕ꯭ꯔꯥ ꯂꯥꯏꯔꯕꯁꯤꯡꯒꯤꯗꯤ ꯄꯣꯂꯤꯁꯤꯁꯤ ꯏꯌꯥꯎ ꯌꯥꯎꯗ꯭ꯔꯕ꯭ꯔꯥ ꯍꯥꯏꯅꯁꯨ ꯍꯪꯅꯤꯡꯕ ꯑꯃꯁꯨ ꯍꯦ ꯐꯥꯎꯔꯤꯕꯅꯤ ꯄ꯭ꯔꯖꯥ ꯑꯃ ꯑꯣꯏꯅ ꯑꯩꯈꯣꯏꯁꯨ
ꯐꯥꯎꯔꯝꯃꯤ ꯐꯥꯎꯔꯝꯃꯤ ꯑꯗꯣ ꯑꯩꯈꯣꯏ ꯍꯧꯖꯤꯛ ꯑꯩꯈꯣꯏꯒꯤ ꯊꯥꯏꯅ ꯑꯩꯈꯣꯏꯒꯤ ꯑꯍꯜ ꯂꯃꯟꯁꯤꯡꯅ ꯁꯨꯕꯤꯔꯝꯕ ꯊꯕꯛꯀꯤ ꯈꯨꯠꯁꯨꯃꯟ ꯍꯥꯏꯇꯥꯔꯦ ꯆꯍꯨꯝ ꯅꯣꯡꯃ ꯊꯕꯛ ꯁꯨꯕꯥꯗ ꯂꯨꯄꯥ ꯆꯥꯍꯨꯝ ꯐꯪꯕꯤ ꯆꯝꯉꯥ ꯐꯪꯕꯤ ꯌꯥꯝꯃꯕꯗ ꯆꯥꯇ꯭ꯔꯦꯠ ꯐꯪꯉꯗꯤ ꯌꯥꯝꯃꯦ ꯌꯥꯝꯅ ꯏꯁꯀꯤꯟ ꯑꯣꯏꯕ ꯂꯦꯕꯔꯗ ꯂꯨꯄꯥ ꯆꯥꯇ꯭ꯔꯦꯠ ꯊꯝ ꯕ ꯍꯥꯏꯁꯤ ꯑꯩꯈꯣꯏ ꯃꯇꯝꯗꯨꯗꯒꯤ ꯑꯣꯏꯅ ꯆꯠꯅꯔꯛꯑꯕꯅꯦꯕ ꯍꯧꯖꯤꯛꯁꯨ ꯁꯤꯁꯦ ꯑꯗꯨꯝ ꯑꯩꯈꯣꯏ ꯂꯨꯄꯥ ꯆ ꯇ꯭ꯔꯦꯠꯀꯥꯛ ꯄꯤ ꯇꯔꯗꯤ ꯅꯣꯡꯃ ꯒꯌ꯭ꯥꯁ ꯑꯁ ꯅꯪ ꯄꯩꯁꯥ ꯌꯥꯝꯃꯟꯈ꯭ꯔꯦ ꯍꯥꯏꯕ__ ꯃꯌꯥꯝꯒꯤ ꯋꯥꯈꯜꯂꯣꯟꯁꯦ ꯁꯤ ꯂꯩꯌꯦꯕ ꯑꯗꯨꯕꯨ ꯒꯃꯦꯟꯒꯤ ꯄꯣꯂꯤꯁꯤ ꯑꯃ ꯑꯣꯏꯅ ꯍꯧꯖꯤꯛ ꯑꯦꯠ ꯄꯤ ꯆꯟꯅꯔꯦꯅ ꯍꯥꯏꯔꯅꯤ꯫ ꯑꯦꯠ ꯄꯦ ꯆꯠꯅꯕ ꯃꯇꯝꯗ ꯃꯣꯏꯒꯤꯗꯤ ꯊꯥꯒꯤ ꯐꯪꯉꯃꯤꯕ ꯁꯕꯦꯟꯇꯤ ꯊꯥꯎꯖꯟ ꯑꯩꯠꯇꯤ ꯊꯥꯎꯖꯟ ꯄ꯭ꯂꯁꯇꯨꯗ__ ꯃꯣꯏꯒꯤꯗꯤ ꯂꯤꯁꯤꯡ ꯇꯔꯥ ꯑꯃ ꯀꯨꯟ ꯑꯃ ꯍꯥꯞꯆꯤꯟꯈ꯭ꯔꯅꯤ ꯃꯣꯏꯒꯤꯗꯤ ꯈꯨꯠꯁꯨꯃꯟꯁꯦ ꯃꯌꯥꯝ ꯍꯦꯟꯒꯠꯂꯦꯕ ꯑꯩꯈꯣꯏꯒꯤꯗꯤ ꯍꯧꯖꯤꯛ ꯁꯣꯔꯛ ꯃꯇꯝ ꯗꯨꯀꯥꯥꯟ ꯐꯝꯕ ꯏꯃꯥ ꯏꯕꯦꯟ ꯑꯃꯅ ꯂꯨꯄꯥ ꯇꯔꯥ ꯄꯤꯕ ꯄꯣꯠ ꯑꯃ ꯌꯣꯜꯂꯝꯕ ꯃꯇꯝꯗ__ ꯑꯩꯈꯣꯏꯅ ꯍꯥꯏꯗꯣꯏꯁꯦ ꯂꯩꯕ ꯃꯇꯝꯗ ꯃꯟꯇꯤꯛꯅꯗꯣꯏꯅꯦꯕ꯫ ꯃꯣꯏꯒꯤ ꯁꯨꯝꯒꯤ ꯇꯣꯂꯣꯞꯇꯨꯗꯗꯤ ꯃꯟꯇꯤꯛꯅꯕ ꯅꯠꯇꯦꯕ ꯃꯌꯥꯝ ꯃꯌꯥꯝꯅꯦꯕ ꯍꯥꯝꯕꯤꯁꯦ ꯑꯗꯨꯅ ꯑꯩꯈꯣꯏꯒꯤ ꯍꯧꯖꯤꯛ ꯑꯩꯈꯣꯏ ꯄ꯭ꯔꯖꯥ ꯃꯌꯥꯝꯁꯤꯡ ꯁꯦꯡꯅꯗꯤ ꯋꯥꯔꯕꯅꯤ ꯑꯩꯈꯣꯏꯒꯤ ꯄꯣꯠ ꯕꯟ ꯍꯥꯏꯇꯥꯔꯦ ꯄꯩꯁꯥ ꯄꯩꯁꯥ ꯄꯥꯏꯕ ꯁꯦꯟꯖꯥꯎ ꯄꯥꯏꯕꯁꯤꯡꯁꯤꯁꯨ ꯃꯣꯏ ꯃꯣꯏꯒꯤ ꯀꯩꯅꯣ ꯇꯧꯅꯕ ꯅꯨꯡꯉꯥꯏꯅꯕꯗ ꯈꯜꯂꯦ ꯂꯥꯏꯔꯕꯁꯤꯡꯅ ꯂꯨꯄꯥ ꯇꯔꯥ ꯄꯤꯕ ꯄꯣꯠ ꯑꯃ ꯌꯕꯗꯗꯤ ꯃꯣꯏꯁꯨ ꯃꯃꯤꯠꯃꯤꯠ ꯀꯔꯥꯝꯗꯅ ꯗꯤ ꯌꯥꯝꯅ ꯀꯔꯤ ꯍꯥꯏꯅꯤ ꯄꯩꯁꯥꯗꯣ ꯇꯥꯅꯤꯡꯉꯥꯏ ꯃꯣꯏꯒꯤꯗ ꯍꯦꯟꯅ ꯑꯣꯏꯖꯕ ꯊꯤꯕꯒ__ ꯀꯥꯡꯕꯨ ꯑꯣꯏꯅ ꯂꯣꯏ ꯊꯣꯛꯂꯛꯑꯦꯕ꯫
ꯎꯝ꯫
ꯑꯗꯣ ꯁꯤꯒꯤ ꯐꯤꯕꯝꯁꯦ ꯁꯤꯒꯤ ꯀꯟꯗꯤꯁꯟꯁꯦ ꯑꯩꯈꯣꯏꯗꯤ ꯈꯤꯇꯪ ꯑꯩꯈꯣꯏꯗ ꯁꯣꯠꯊꯅꯤꯡꯉꯥꯏ ꯑꯩꯈꯣꯏꯗ ꯅꯨꯡꯉꯥꯏꯇꯅꯤꯉꯥꯏ ꯃꯆꯥꯛꯇꯤ ꯑꯣꯏꯌꯦꯅ ꯈꯜꯂꯤ ꯏꯌꯝꯕꯁꯦ꯫ ꯑꯩꯈꯣꯏꯁꯤ ꯇꯪ ꯁꯦꯝꯗꯣꯛꯄꯤꯕ ꯍꯥꯏꯗꯤ ꯄꯩꯁꯥ ꯄꯥꯏꯕ ꯀꯥꯡꯕꯨꯁꯤꯡꯅꯁꯨ ꯂꯥꯏꯔꯕꯁꯤꯡꯒꯤ ꯗꯤꯛꯅꯤꯇꯤ ꯃꯣꯏꯒꯤ ꯐꯖꯅ ꯀꯃꯥꯏꯅ ꯇꯧꯔꯒ__ ꯀꯔꯝꯕ ꯃꯑꯣꯡꯗ ꯃꯣꯏꯁꯦ ꯏꯟꯈꯠꯄꯤꯕ ꯌꯥꯕꯒꯦ ꯂꯩꯕꯥꯛ ꯑꯃ ꯆꯥꯎꯈꯠꯄ ꯂꯩꯕꯥꯛ ꯑꯃ ꯅꯨꯡꯉꯥꯏꯕ ꯍꯥꯏꯁꯦ ꯑꯩꯈꯛ ꯆꯥꯎꯈꯠꯂꯒ ꯑꯩꯈꯛ ꯅꯨꯡꯉꯥꯏꯔꯒ ꯀꯩꯁꯨ ꯑꯣꯏꯕꯗꯤ ꯌꯥꯔꯣꯏꯕ ꯏꯌꯥꯝꯕ ꯑꯩꯈꯣꯏ ꯄꯨꯜꯂꯞ ꯆꯥꯛ ꯆꯥꯎꯈꯠꯃꯤꯟꯅꯕ ꯑꯩꯈꯣꯏ ꯄꯨꯜꯂꯞ ꯅꯨꯡꯉꯥꯏꯃꯤꯟꯅꯕ ꯑꯗꯨ ꯑꯗꯨꯅ ꯂꯩꯕꯥꯛꯇꯨꯒꯤ ꯆꯥꯎꯈꯠꯄ ꯑꯣꯏꯗꯣꯏꯅꯦꯕ ꯑꯗꯨ ꯆꯥꯎꯈꯠꯃꯤꯟꯅꯅꯕ ꯁꯤꯟꯕꯗꯤ ꯇꯉꯥꯏꯐꯗꯕ ꯇꯥꯟꯖꯥ ꯑꯣꯏꯔꯦ ꯍꯧꯖꯤꯛ ꯑꯩꯈꯣꯏꯅ ꯍꯤꯡꯉꯤꯁꯦ ꯇ꯭ꯋꯦꯟꯇꯤꯒꯤ ꯁꯤꯛꯁ ꯇ꯭ꯋꯦꯟꯤ ꯇꯨ ꯊꯥꯎꯖꯟ ꯇ꯭ꯋꯦꯟꯇꯤ ꯁꯤꯛꯁ ꯌꯧꯔꯦ ꯆꯍꯤꯁꯦ ꯇ꯭ꯋꯦꯟꯇꯤ ꯂꯥꯏꯐ ꯁꯦꯟꯆꯨꯔꯤ ꯃꯌꯥꯏ ꯅꯛꯁꯤꯜꯂꯛꯑꯕꯅꯤ ꯍꯥꯏꯇꯥꯔꯦ ꯌꯥꯝꯅ__ ꯀꯩꯅꯣ ꯌꯥꯝꯅ ꯈꯨꯗꯣꯡ ꯊꯤꯕ ꯍꯥꯏꯗꯤ ꯁꯤꯒꯤꯗꯒꯤ ꯁꯤꯒꯤ ꯐꯤꯕꯝꯁꯤ ꯁꯨꯝ ꯆꯪꯁꯤꯟꯈꯤ ꯇꯥꯔꯗꯤ ꯈꯨꯗꯣꯡꯊꯤꯕ꯫ ꯌꯥꯝꯅ ꯑꯩꯈꯣꯏꯒꯤ꯫ ꯑꯩꯈꯣꯏꯗ ꯈꯨꯗꯣꯡꯊꯤꯕ ꯍꯤꯡꯕꯗ ꯌꯥꯝ ꯋꯥꯕ ꯃꯇꯝꯗꯨ ꯑꯣꯏꯔꯛꯑꯗꯧꯅꯦꯕ꯫
ꯎꯝ
ꯁꯥꯎꯠ ꯑꯐ꯭ꯔꯤꯀꯥꯗ ꯍꯤꯡꯅꯔꯤꯕ ꯃꯤ ꯆꯥꯕ ꯊꯛꯄ ꯐꯪꯗꯕ ꯃꯥꯜꯅ꯭ꯌꯨꯇ꯭ꯔꯤꯁꯟ ꯅꯥꯔꯒ ꯇꯥꯔ ꯇꯥꯔ ꯍꯤꯡꯕ꯫ ꯑꯗꯨꯝ ꯆꯩꯁꯤꯟꯗ꯭ꯔꯤꯅꯦꯕ꯫ ꯑꯗꯨꯅ ꯑꯩꯈꯣꯏ ꯗꯦꯃꯣꯀ꯭ꯔꯦꯁꯤꯁꯤ ꯏꯌꯥꯝꯕ ꯍꯟꯗꯛꯀꯤꯁꯤ ꯑꯩꯈꯣꯏꯒꯤ ꯐꯖꯅ__ ꯅꯤꯌꯣꯝ ꯆꯨꯝꯅ ꯇꯥꯍꯧꯕꯗꯤ ꯐꯩꯌꯦꯅ ꯈꯜꯂꯦ꯫
ꯃꯥꯅꯦ ꯑꯗꯨꯅꯤ ꯑꯩꯈꯣꯏꯒꯤ ꯏꯟꯗꯤꯌꯥꯁ ꯎꯝ
ꯃꯅꯤꯄꯨꯔꯒꯤꯁꯨ ꯀꯦꯝꯄꯦꯟ ꯃꯌꯥꯝꯗꯤ ꯇꯧꯕ ꯇꯥꯏꯌꯦ ꯃꯌꯣꯜꯒ ꯊꯣꯛꯇꯅ __ ꯄꯣꯁꯇꯔ ꯂꯝꯕꯤꯒꯤ ꯂꯝꯈꯥꯡ ꯆꯠꯄꯗꯁꯨ ꯁꯨꯝ ꯎꯖꯕꯅꯤꯀꯣ ꯄꯣꯁꯇꯔꯒ ꯊꯦꯠꯇꯅ꯫ ꯄꯩꯁꯥ ꯂꯧꯒꯨꯝ ꯁꯤ ꯑꯗꯨꯗꯒꯤ ꯄꯩ꯫ ꯁꯣꯁꯦꯜ ꯃꯦꯗꯤꯌꯥꯗꯁꯨ ꯌꯥꯝꯅ ꯇꯧꯔꯤꯌꯦ ꯁꯤ ꯑꯩꯗꯤ ꯁꯤ ꯐꯩꯌꯦꯅ ꯈꯜꯂꯤ ꯏꯌꯥꯝꯕ ꯁꯨꯝꯕ ꯈꯣꯡꯊꯥꯡꯁꯤ ꯑꯩꯈꯣꯏꯁꯨ꯫ ꯁꯔꯨꯛ ꯌꯥꯕ ꯗꯔꯀꯥꯔ ꯑꯣꯏꯌꯦꯅ ꯈꯜꯂꯦ
ꯃꯥꯅꯦ ꯌꯥꯝꯅ ꯆꯨꯝꯈꯔꯕ ꯋꯥꯐꯝꯅꯦ ꯑꯩꯗꯤ꯫ ꯍꯧꯖꯤꯛꯁꯤꯗꯤ ꯌꯨꯠ ꯍꯥꯏꯁꯦ ꯌꯥꯝ ꯗꯔꯀꯥꯔ ꯑꯣꯏꯌꯦ ꯗꯦꯃꯣꯀ꯭ꯔꯦꯁꯤ ꯆꯠꯄ ꯂꯩꯕꯥꯛꯇꯗꯤ꯫ ꯌꯨꯠ ꯑꯩꯈꯣꯏꯅ ꯂꯩꯕꯥꯛꯁꯤ ꯁꯦꯝꯍꯧꯒꯗꯣꯏꯅꯤ꯫ ꯑꯩꯈꯣꯏꯅ ꯄꯥꯏꯍꯧꯒꯗꯣꯏꯅꯤ ꯑꯗꯨꯅ ꯌꯨꯠ ꯌꯥꯎꯗꯅ꯫ ꯂꯩꯕꯥꯛ ꯑꯃ ꯃꯇꯧ ꯀꯔꯝꯅ ꯆꯥꯎꯈꯠꯀꯅꯤ ꯑꯗꯩꯗꯤ꯫ ꯑ ꯆꯥꯎꯈꯠ ꯈꯣꯡꯊꯥꯡ ꯀꯔꯝꯅ꯫ ꯊꯥꯡꯖꯤꯟꯒꯅꯤ ꯅꯠꯇ꯭ꯔꯥ ꯌꯨꯠ ꯌꯥꯎꯗꯕ ꯍꯥꯏꯁꯤ ꯌꯥꯗꯦ ꯌꯨꯠꯅ ꯃꯔꯨ ꯑꯣꯏꯔꯤꯁꯤ ꯑꯗꯨꯅ ꯌꯨꯠ ꯑꯩꯈꯣꯏꯅ꯫ ꯑꯦꯋꯥꯔꯅꯦꯁ ꯄꯤꯕ ꯑꯗꯨꯒ ꯃꯔꯨꯑꯣꯏꯅ ꯁꯦꯟꯖꯥ ꯊꯨꯝꯖꯥꯗꯒꯤ ꯌꯥꯝ ꯂꯥꯞ꯫ ꯅ ꯂꯩꯕ ꯃ ꯆꯪꯉꯦ ꯑꯗꯨꯒ ꯈꯣꯏꯒꯤ ꯏꯟꯗꯤꯌꯥꯒꯤ ꯑ ꯄꯣꯂꯤꯇꯤꯀꯦꯜ ꯄꯥꯔꯇꯤꯁꯤꯡꯖꯦ ꯑꯌꯥꯝꯕꯅ ꯃꯣꯏ ꯃꯣꯏꯅ ꯄꯥꯏꯒ꯭ꯔꯀꯥꯟꯗ ꯃꯣꯏ ꯃꯣꯏꯒꯤ ꯐꯦꯚꯔꯗ ꯊꯕꯛ ꯇꯧꯕ ꯄꯥꯔꯇꯤꯒꯤ ꯐꯦꯚꯔꯗ ꯊꯕꯛ ꯇꯧꯕ ꯑꯈꯣꯏꯒꯤ ꯅꯦꯁꯟ ꯋꯥꯏꯠ ꯑꯣꯏꯅ ꯊꯕꯛ ꯇꯧꯗꯕ ꯁꯤꯅ ꯃꯔꯝ ꯑꯣꯏꯔꯀꯥꯟꯗ ꯂꯩꯕꯥꯛꯁꯤ ꯁꯨꯝ ꯁꯣꯟꯊꯕꯒꯤ ꯃꯆꯛ ꯑꯝꯁꯨ ꯑꯣꯏꯍꯜꯂꯤꯕꯅꯤ ꯍꯥꯏ ꯇꯥꯔꯦ ꯈꯣꯏꯒꯤ ꯄꯥꯔꯇꯤꯒꯤ ꯌꯦꯡꯉꯒ ꯊꯕꯛ ꯇꯧꯕꯁꯤꯅ ꯃꯔꯝ ꯑꯣꯏꯔꯒ ꯄ꯭ꯔꯖꯥ ꯍꯥꯏꯗꯤ ꯕꯣꯠꯄꯨ ꯏꯐ ꯄꯥꯔꯇꯤ ꯑꯃꯅ ꯒꯕꯔꯃꯦꯟ ꯐꯣꯝ ꯇꯧꯅ ꯁꯦꯝꯈ꯭ꯔꯕ ꯃꯇꯨꯡꯗꯗꯤ ꯄ꯭ꯔꯖꯥ ꯈꯨꯗꯤꯡꯃꯛ ꯆꯞ ꯃꯥꯟꯅꯕ ꯃꯤꯠꯌꯦꯡ ꯑꯃ ꯌꯦꯡꯉꯀꯥꯟꯗ ꯃꯥꯅ ꯑꯗꯨꯒꯤ ꯄꯥꯔꯇꯤꯅꯤ ꯃꯥꯅ ꯁꯤꯒꯤ ꯄꯥꯔꯇꯤꯅꯤ ꯍꯥꯏꯕꯗꯨ ꯈꯥꯏꯗꯣꯛꯇꯕꯤꯗ ꯍꯥꯏꯇꯥꯔꯦ ꯃꯤ ꯑꯥ ꯆꯞ ꯌꯥꯝꯕ ꯆꯞ ꯃꯥꯟꯅꯕ ꯃꯤꯠꯌꯦꯡꯗꯨ ꯌꯦꯡꯉꯀꯥꯟꯗ ꯐꯪꯐꯝ ꯊꯣꯛꯄ ꯒꯣꯕꯔꯃꯦꯟꯅ ꯁꯤ -ꯁꯦꯝꯃꯤꯕ ꯄꯣꯂꯤꯁꯤ ꯁ꯭ꯀꯤꯝ ꯃꯌꯥꯝꯖꯤꯡꯗꯨ ꯄ꯭ꯔꯖꯥ ꯃꯌꯥꯝꯗ ꯌꯧꯍꯟꯗꯅ ꯑꯗꯨꯒ ꯂꯝꯕꯤ ꯊꯣꯡ ꯖꯤ ꯑ ꯐꯖꯟꯅ ꯁꯦꯝꯕꯤꯗꯅ ꯑꯗꯨꯒ ꯍꯣꯁꯄꯤꯇꯥꯜ ꯁꯦꯛꯇꯔ ꯐꯒꯠꯍꯟꯗꯅ ꯇꯧꯕꯅ ꯃꯔ ꯑꯣꯏꯔꯒꯗꯤ ꯍꯥꯏ ꯍꯥꯏꯗꯤ ꯑꯩꯈꯣꯏꯒꯤ ꯂꯩꯕꯥꯛꯖꯤꯗ ꯑꯋꯥ -ꯑꯅꯥ ꯇꯥꯔꯤꯕ ꯃꯌꯥꯝ ꯑꯗꯨꯒ ꯑꯈꯣꯏꯒꯤ ꯂꯥꯏꯔꯕꯖꯤꯡꯒꯤ ꯃꯁꯤꯡ ꯍꯦꯟꯒꯠꯂꯤꯖꯤꯡꯖꯤ ꯈꯔꯗ ꯑꯣꯏꯖꯨ ꯍꯟꯊꯗꯣꯏꯅꯦꯕ ꯍꯦꯠ ꯍꯥꯏꯔꯤꯕ ꯑꯗꯨꯅ ꯎꯝ ꯄꯣꯂꯤꯇꯤꯀꯦꯜ ꯄꯥꯔꯇꯤꯁꯤꯡꯖꯤꯅ ꯊꯃꯣꯏ ꯁꯦꯡꯗꯕꯗꯒꯤ ꯑꯌꯥꯝꯕꯅ ꯋꯥꯔꯤꯕꯅꯤ ꯍꯥꯏꯇꯥꯔꯦ ꯑꯥ ꯑ ꯗꯤꯕ꯭ꯂꯞꯃꯦꯟ ꯀꯟꯇ꯭ꯔꯤ ꯏꯃ ꯑꯣꯏꯕ ꯃꯇꯝꯗ ꯑꯈꯣꯏ ꯄ꯭ꯔꯖꯥ ꯑꯩꯈꯣꯏꯒꯤꯖꯨ ꯌꯥꯝ ꯆꯥꯎꯕ ꯊꯧꯗꯥꯡ ꯂꯩ ꯃꯔꯝꯗꯤ ꯄ꯭ꯔꯖꯥ ꯑꯩꯈꯣꯏꯅ ꯒꯕꯔꯃꯦꯟ ꯑꯃ ꯒꯣꯕꯔꯃꯦꯟ ꯄꯥꯏꯔꯤꯕ ꯗ ꯃꯤꯍꯨꯠꯁꯤꯡꯗ ꯄꯤꯔꯤꯕ ꯑꯈꯣꯏꯒꯤ ꯔꯥꯏꯠꯁꯤ ꯃꯣꯏꯅ ꯐꯖꯟꯅ ꯁꯤꯖꯤꯟꯅꯗ꯭ꯔꯒꯗꯤ ꯄ꯭ꯔꯖꯥ ꯑꯈꯣꯏꯁꯦ ꯋꯥꯗꯣꯏꯅꯦꯕ ꯅꯠꯇ꯭ꯔꯣ ꯑꯗꯨꯅꯤ ꯇꯧꯔꯤꯖꯦ ꯈꯪꯗꯦ ꯑꯗꯣ ꯍꯧꯖꯤꯛ ꯑꯩꯈꯣꯏ ꯃꯅꯤꯄꯨꯔꯒꯤ ꯀꯟꯇꯦꯛꯁꯇ ꯌꯦꯡꯉꯀꯥꯟꯗꯤ ꯍꯧꯖꯤꯛ ꯃꯅꯤꯄꯨꯔꯒꯤꯗꯤ꯫ ꯌꯥꯝ ꯐꯤꯕꯝ ꯁꯣꯛꯄ ꯀꯟ - ꯀꯟꯗꯤꯁꯟ ꯑꯝꯗ ꯂꯩꯔꯤ ꯍꯥꯏꯇꯥꯔꯦ ꯌꯦꯡꯉꯨꯕꯗ ꯍꯥꯏ ꯍꯦꯔ ꯑꯋꯥꯠꯄꯒꯤ ꯑꯋꯥꯠꯄ ꯉꯥꯛꯇ ꯑꯗꯨꯅ ꯍꯤꯡꯕꯗ ꯌꯥꯝ ꯂꯨꯏ ꯄꯥꯔꯇꯤꯁꯤꯡꯖꯤ ꯃꯥꯏ ꯃꯥꯒꯤ ꯑꯥ ꯄꯥꯔꯇꯤꯒꯤ ꯑ ꯀꯩꯅꯣ ꯀꯥꯏꯕ ꯌꯥꯗꯦ ꯍꯥꯏꯕꯒꯤ ꯑꯥ ꯃꯣꯏꯒꯤ ꯄꯥꯔꯇꯤꯒꯤ ꯆꯠꯅ ꯀꯥꯡꯂꯣꯟꯁꯤꯡꯗꯨ ꯑꯣꯏ ꯇꯧꯗ ꯌꯥꯗꯦ ꯑꯗꯩꯗꯤ ꯂꯩꯕꯥꯛꯀꯤ ꯏ -ꯏꯟꯇ꯭ꯔꯦꯁꯇ ꯊꯕꯛ ꯇꯧꯗꯕ ꯑꯗꯨꯒ ꯐꯅꯤ ꯍꯦ ꯂꯩꯕꯥꯛ ꯀꯤ ꯊꯕꯛ ꯊꯧꯔꯝꯁꯤꯡꯗ ꯐꯅꯤ ꯍꯥꯏꯔꯒ ꯊꯕꯛ ꯇꯧꯒꯗꯕꯗꯣ ꯄꯥꯔꯇꯤꯒꯤ ꯁꯤ ꯂꯩ ꯁꯤ ꯇꯧꯔꯨꯕꯗꯤ ꯌꯥꯗꯦ ꯍꯥꯏꯕꯒꯤ ꯑꯗꯨꯃꯥꯏꯅ ꯆꯠꯄꯅ ꯃꯔꯝ ꯑꯣꯏꯔꯀꯥꯟꯗ ꯂꯩꯕꯥꯛꯁꯤ ꯌꯥꯝ ꯁꯣꯟꯊꯩꯌꯦ ꯍꯥꯏꯇꯥꯔꯦ
ꯄꯥꯔꯇꯤ ꯄꯥꯔꯇꯤ ꯅꯥꯏꯗꯕ ꯄꯥꯔꯇꯤ ꯌꯦꯡꯗꯕ ꯏꯌꯥꯝꯕꯅ ꯍꯥꯏ - ꯑꯩꯅ ꯁꯨꯝ ꯑꯩꯒꯤ ꯑꯣꯏꯕ ꯃꯣꯠꯇꯁꯨ ꯀꯣ ꯄꯥꯔꯇꯤ ꯌꯦꯡꯗꯕ ꯑꯩ -ꯑꯩꯅ ꯇꯧꯒꯦ ꯈꯟ - ꯕꯛꯇꯨꯗꯤ ꯄꯥꯔꯇꯤ ꯇꯪ ꯃꯦꯟꯊꯠ - ꯅꯥꯊꯩꯔꯝꯃꯒ ꯑꯐꯕ ꯊꯕꯛ ꯇꯧꯕꯗ ꯄꯥꯔꯇꯤ ꯃꯤ ꯌꯥꯗꯅꯤꯡꯉꯥꯏ ꯂꯩꯇꯦꯕ ꯄ꯭ꯔꯖꯥꯅ ꯁꯨ ꯌꯥꯗꯅꯤꯡꯉꯥꯏ ꯂꯩꯇꯦ ꯑꯗꯨꯅ ꯇꯧꯔꯤꯗꯨꯗꯤ ꯄꯥꯔ -ꯄꯥꯔꯇꯤꯅꯗꯤ ꯅꯪꯉꯣꯟꯗ ꯐꯠꯇꯕ ꯊꯕꯛ ꯇꯧ ꯍꯥꯏꯕꯗꯤ ꯀꯩꯁꯨ ꯂꯩꯔꯝꯗꯧꯕ ꯃꯥꯟꯗꯦ ꯃꯣꯏꯅ ꯊꯣꯏꯅ ꯄꯥꯔꯇꯤꯗ ꯄꯥꯔꯇꯤꯗ ꯅꯃꯥ ꯊꯣꯡꯉꯀꯥꯟꯗ ꯃꯣꯏꯅ ꯀꯩꯅꯣ ꯇꯧꯕꯅꯦꯕ ꯑꯗꯨ ꯑꯩꯈꯣꯏꯒꯤ ꯗ꯭ꯌꯥꯒꯤ ꯑꯣꯏꯅ ꯏꯌꯥꯝꯕ ꯑꯩꯒꯤ ꯑꯣꯏꯕ ꯃꯣꯠꯇꯗꯤ ꯑꯈꯣꯏꯒꯤ ꯃꯜꯇꯤ ꯄꯥꯔꯇꯤ ꯁꯤꯁꯇꯦꯝ ꯑꯣꯏꯕꯖꯦ ꯏꯟꯗꯤꯌꯥꯗ ꯃꯣꯠ ꯊꯥꯎꯖꯟꯁ ꯑꯣꯐ ꯄꯣꯂꯤꯇꯤꯀꯦꯜ ꯄꯥꯔꯇꯤ ꯂꯩꯔꯦ ꯁꯤ ꯈꯤꯇꯪ ꯗꯤꯁꯑꯦꯗꯕꯥꯥꯟꯇꯦꯖꯅꯦꯅ ꯈꯜꯂꯦ ꯑꯩꯈꯣꯏ ꯑꯩꯈꯣꯏꯅ ꯄꯥꯔꯠ ꯌꯦ ꯑꯝ ꯋꯥꯈꯜꯂꯣꯟ ꯑꯃꯒ ꯌꯨꯅꯤꯇꯤ ꯍꯥꯏꯗꯨꯅꯗꯤ ꯈꯤꯇꯪ ꯑꯐꯕꯗꯤ ꯄꯣꯔꯛꯀꯅꯤ ꯄꯣꯂꯤꯇꯤꯀꯦꯜ ꯄꯥꯔꯇꯤ ꯌꯥꯝꯃꯕꯗ ꯃꯔꯤ ꯑꯃ ꯃꯉꯥ ꯑꯃ ꯂꯩꯈ꯭ꯔꯗꯤ ꯐꯕ ꯑꯈꯣꯏꯒꯤꯗꯤ ꯑꯝꯇ ꯃꯜꯇꯤꯞ -ꯇꯤ ꯁꯤꯁꯇꯦꯝꯅꯦ ꯍꯥꯏꯔꯒ ꯄꯣꯂꯤꯇꯤꯀꯦꯜ ꯂꯤꯁꯤꯡꯒꯤ ꯃꯊꯛꯇ ꯂꯩꯔꯦ ꯏꯂꯦꯛꯁꯟ ꯀꯟꯇꯦꯁ ꯇꯧꯕ ꯃꯇꯝꯗ ꯃꯤ ꯃꯥ ꯃꯤ ꯇꯔꯨꯛꯅ ꯀꯟꯇꯦꯁ ꯇꯧꯔꯦ ꯕꯣꯠ ꯐꯪꯕꯗꯤ ꯀꯥꯔꯤꯕ ꯃꯤꯗꯨꯒ ꯀꯥꯗꯕ ꯃꯤꯗꯨꯒ ꯌꯦꯡꯅꯕ ꯃꯇꯝꯗ ꯀꯥꯗꯕꯗ ꯄꯤꯔꯤꯕ ꯚꯣꯠ ꯃꯁꯤꯡꯗꯨꯅ ꯍꯦꯟꯅ ꯌꯥꯝꯃꯦꯕ ꯍꯥꯏꯗꯤ ꯏꯂꯦꯛꯁꯟꯗ ꯌꯥꯝꯅ ꯐꯤꯌꯥꯔ ꯑꯣꯏꯅ ꯇꯧꯕ ꯇꯥꯔꯒꯁꯨ ꯑꯁꯨꯝ ꯈꯔ ꯌꯦꯡꯕ ꯃꯇꯝꯗ ꯑꯐꯕ ꯃꯤ ꯌꯦꯡꯕꯒ ꯐꯠꯇꯕ ꯃꯤ ꯌꯦꯡꯕ ꯐꯠꯇꯕ ꯐꯠꯇ꯭ꯔꯦ ꯍꯥꯏꯕ ꯃꯤꯗꯨꯅ ꯍꯦꯟꯅ ꯃꯁꯤꯡ ꯌꯥꯝꯕꯒꯤ ꯃꯑꯣꯡ ꯎꯔꯛꯑꯗꯤ ꯃꯥꯗꯣ ꯃꯇꯤꯛ ꯆꯥꯕ ꯈꯤꯇꯪ ꯋꯥꯠꯄ ꯑꯨꯛꯁꯨ ꯈꯜꯂꯦꯕ ꯑꯩꯈꯣꯏꯒꯤ ꯑꯣꯏꯕ ꯋꯥꯈꯜꯗ ꯑꯗꯨꯅ ꯄꯣꯤꯦꯜ ꯄꯥꯔꯇꯤꯁꯦ ꯌꯥꯝ ꯌꯥꯝꯃꯟꯈ꯭ꯔꯦ ꯃꯜꯇꯤ ꯄꯥꯔꯇꯤ ꯁꯤꯁꯇꯦꯝ ꯆꯠꯄꯁꯦ ꯑꯃꯦꯔꯤꯀꯥꯒꯤ ꯃꯑꯣꯡꯗ ꯕꯥꯏ ꯄꯥꯔꯇꯤ ꯁꯤꯁꯇꯦꯝ ꯆꯠꯄ ꯅꯤ ꯈꯪꯗꯦ ꯕꯥꯏ ꯄꯔꯇꯤ ꯁꯤꯁꯇꯦꯝꯁꯤ ꯑꯩꯗꯤ ꯌꯥꯝ ꯊꯤꯅ ꯑꯦꯗꯚꯥꯟꯇꯦꯖ ꯂꯩꯕ ꯒꯣꯔꯃꯦꯟꯅꯤ ꯈꯟꯖꯩ ꯏꯌꯥꯝꯕ ꯃꯤ ꯑꯅꯤꯈꯛ ꯁꯤꯅ ꯀꯟꯇꯦꯁ ꯇꯧꯅꯔꯒ ꯍꯥꯏꯗꯤ ꯀꯥꯔꯤꯕ ꯃꯤꯗꯨꯅ ꯁꯨꯝ ꯃꯌꯦꯛ ꯁꯦꯡꯅ ꯑꯩꯅ ꯕꯣꯠ ꯁꯨꯛ ꯀꯥꯔꯦ ꯍꯥꯏꯗꯣ ꯃꯌꯦꯛ ꯁꯦꯡꯅ ꯎꯕ ꯐꯪꯉꯦꯕ ꯑꯃ ꯐꯪꯉꯒ ꯍꯦꯜꯂꯒ ꯀꯥꯔꯁꯨ ꯑꯅꯤ ꯐꯪꯉꯒ ꯍꯦꯜꯂꯀꯥꯔꯁꯨ ꯑꯩꯈꯣꯏꯒꯤꯁꯤꯗꯤ ꯆꯥꯎꯈꯠꯅꯕ ꯆꯥꯅꯕ ꯑꯩꯈꯣꯏꯒꯤ ꯐꯠꯇꯦ ꯍꯥꯏꯕꯒꯤꯗꯤ ꯅꯠꯇꯕ ꯑꯩꯈꯣꯏꯒꯤ ꯁꯤꯁꯇꯦꯝꯁꯦ ꯁꯤꯗꯒꯤ ꯍꯦꯟꯅ ꯕꯦꯁ ꯑꯣꯏ ꯑꯣꯏꯅꯕ ꯒꯃꯦꯟꯅꯁꯨ ꯄꯣꯂꯤꯁꯤ ꯃꯌꯥꯝ ꯁꯦꯝꯕꯤꯒꯗꯕꯅꯦꯕ ꯍꯥꯏꯗꯤ ꯕꯤꯜ ꯄꯥꯁ ꯇꯧꯗꯨꯅ ꯑꯦꯛ ꯑꯣꯜꯍꯟꯗꯅ ꯑꯗꯨ ꯇꯧꯒꯗꯕ ꯄꯣꯠꯇꯨꯒꯤ ꯏꯇꯧ ꯇꯧꯗꯕꯤꯗ ꯃꯣꯏ ꯒꯤ ꯀꯩ ꯕꯖꯦꯠ ꯂꯝꯗ ꯕꯖꯦꯠꯁꯤꯃꯨꯛ ꯑꯩꯗꯤ ꯕꯖꯦꯠ ꯀꯤ ꯃꯇꯥꯡꯁꯦ ꯈꯤꯇꯪ ꯅꯨꯡꯉꯥꯏꯖꯗꯕ ꯈꯔꯗꯤ ꯂꯩꯌꯦ
ꯎꯝ
ꯕꯖꯦꯠꯁꯦ ꯁꯨ ꯀꯥꯏꯊꯈ꯭ꯔꯦꯗꯤ ꯍꯥꯏꯕ ꯑꯩꯈꯣꯏꯒꯤ ꯑꯣꯏꯅ ꯑꯩꯈꯣꯏꯒꯤꯗꯃꯛ ꯄꯤꯕꯤꯔꯛꯑꯕꯅꯦꯕ ꯑꯗꯨꯒ ꯄꯤꯔꯛ ꯀꯛꯄ ꯃꯇꯝꯗꯗꯤ ꯁꯁꯨ ꯍꯦꯛ ꯁꯨꯗꯕ ꯌꯧ ꯍꯦꯛ ꯌꯧꯗꯕ ꯑꯗꯨꯗꯒꯤ
ꯃꯥꯅꯦ
ꯂꯝꯕꯤꯃꯛꯇ ꯀꯣꯏꯂꯥ ꯊꯥꯔꯦ ꯍꯥꯏꯔꯁꯨ ꯃꯣꯏꯒꯤ ꯅꯔꯦꯒꯥꯒꯤꯗꯒ ꯏꯁꯤꯜꯂꯝꯃꯤꯕ ꯁꯤꯁꯦ ꯑꯩꯈꯣꯏꯒꯤ ꯗꯤꯁꯑꯦꯠꯕꯥꯟꯇꯦꯖꯅꯤꯀꯣ ꯑꯩꯅ ꯍꯥꯏꯖꯔꯤꯁꯦ ꯁꯤꯃꯛꯅ ꯂꯣꯏ ꯐꯠꯇꯔꯦ ꯁꯤꯃꯛ ꯂꯣꯏ ꯇꯧꯋꯦ ꯍꯥꯏꯕꯗꯤ ꯅꯠꯆꯗꯕ ꯑ ꯀꯣꯁ ꯀꯣꯁ ꯑꯣꯐ ꯃꯦꯟꯇꯦꯅꯦꯟꯁꯇꯣ ꯃꯌꯥꯝ ꯏꯕ ꯑꯗꯨꯒ ꯇꯧꯔꯝꯃꯤꯕ ꯊꯕꯛ ꯑꯗꯨꯨꯅ ꯀꯔꯤ ꯃꯇꯤꯛ ꯏꯆꯥ ꯆꯥꯗꯕꯒꯨꯝꯕ ꯑꯃꯗꯤ ꯑꯗꯨꯝ ꯎꯕ ꯐꯪꯉꯦꯕ ꯑꯁꯤꯁꯨꯝꯕ ꯃꯌꯥꯝꯁꯦ ꯑꯩꯈꯣꯏꯅ ꯐꯖꯅ ꯀꯔꯦꯛ ꯇꯧ ꯔꯦꯛꯇꯤꯐꯥꯏꯒ ꯇꯧꯔꯒ ꯐꯖꯅ ꯁꯦꯝꯗꯣꯛ ꯇꯥꯔꯒꯗꯤ ꯏꯟꯗꯤꯌꯥꯃꯨꯛ ꯆꯥꯎꯈꯠꯄ ꯂꯩꯕꯥꯛ ꯄ꯭ꯔꯤꯊꯤꯕꯤꯗꯁꯨ ꯄꯨꯕ ꯐꯪꯉꯣꯏꯕ
ꯃꯥꯅꯤ ꯃꯥꯅꯤ ꯌꯥꯝ ꯆꯨꯝꯈ꯭ꯔꯕ ꯋꯥꯐꯕꯅꯦ
ꯏꯟꯗꯤꯄꯦꯟꯗꯦꯟ ꯍ ꯑꯣꯏꯔꯛꯄꯗꯒꯤ